ꯍꯜꯂꯣ ꯀꯩꯁꯨꯇꯧꯗꯦ ꯑꯗꯨꯝ ꯐꯝꯂꯒ ꯂꯩꯌꯦ ꯑꯦ ꯅꯪꯗꯤ
ꯑꯩꯁꯦ ꯀꯩꯁꯨ ꯇꯥꯎꯗꯦ
ꯅꯪ ꯍꯟꯗꯛ ꯀꯥꯏꯗ ꯂꯩ ꯅꯣ ꯅꯪ ꯍꯟꯗꯛ ꯀꯥꯏꯗ ꯂꯩꯕ꯭ꯔꯥ
ꯑꯩꯗꯤ ꯑ ꯃꯄꯥꯟꯗ ꯂꯩꯌꯦ
ꯑꯣ ꯅꯨꯡꯉꯥꯏꯌꯦ ꯑꯗꯨꯗꯤ
ꯍꯣꯏ ꯅꯨꯡꯉꯥꯏꯌꯦ ꯑꯗꯨꯕꯨ ꯁꯥꯏꯌꯦ ꯌꯥꯝꯅ ꯁꯥꯏꯌꯦ
ꯑꯣ ꯁꯨꯝ ꯁꯣꯝꯅꯁꯨ ꯌꯥꯝ ꯁꯥꯏꯌꯦ ꯌꯨꯝꯗꯁꯨ
ꯑ ꯍꯣꯏ ꯁꯥꯏꯌꯦ
ꯀꯔꯤ ꯏꯟꯖꯥꯡ ꯆꯥꯔꯦ ꯉꯁꯤ
ꯉꯁꯤꯗꯤ ꯑ ꯆꯤꯀꯟ ꯆꯥꯏꯌꯦ
ꯑꯌꯥ ꯅꯨꯡꯉꯥꯏꯔꯝꯅꯤ ꯑꯩꯗꯤ ꯉꯁꯤ ꯌꯥ ꯆꯦꯡ ꯑ ꯉꯥ ꯆꯥꯏꯌꯦ
ꯑ ꯉꯥ ꯍꯥꯠ ꯍꯥꯎꯒꯤꯅꯤ
ꯍꯣꯏ ꯑꯍꯥꯎꯕꯨꯗꯤ ꯍꯥꯎꯋꯦ ꯅꯪꯁꯨ ꯅꯣꯡꯃ ꯀꯣꯏꯔꯛ ꯎꯗꯨꯅ ꯌꯨꯝꯗ
ꯍꯣꯏ ꯀꯣꯔꯥꯛꯀꯦ
ꯎꯝ ꯍꯣꯏ ꯉꯥ ꯊꯣꯡꯕꯤꯒꯦ ꯅꯪꯅ ꯆꯥꯅꯤꯡꯕꯗꯣ ꯑꯝꯇ ꯍꯥꯏꯌꯣ ꯊꯣꯡꯕꯤꯔꯒꯦ
ꯍꯣꯏ ꯉꯥꯥꯒ ꯏꯔꯣꯝꯕ ꯁꯤꯡꯖꯨ ꯀꯨꯝꯕ ꯆꯥꯅꯤꯡꯉꯦ
ꯍꯣꯏ ꯍꯣꯏ ꯂꯥꯛꯑꯣꯀꯣ ꯅꯣꯡꯃꯀꯣ
ꯑ ꯍꯣꯏ ꯂꯥꯛꯀꯦ
ꯀꯅꯥ ꯀꯅꯥ ꯂꯩꯕꯅꯣ
ꯍꯨꯖꯤꯛ ꯑ ꯑꯩ ꯈꯛꯇꯥ ꯂꯩ ꯑꯩ
ꯎꯝ
ꯑꯗꯨ ꯅꯪ ꯉꯁꯤ ꯀꯔꯤ ꯇꯧꯕ꯭ꯔꯥ
ꯍꯥꯥ
ꯉꯁꯤ ꯀꯔꯤ ꯇꯧꯕ꯭ꯔꯥ
ꯉꯁꯤ ꯀꯔꯤ ꯇꯧꯕ꯭ꯔꯥ ꯍꯥꯏꯕ ꯑ ꯑꯗꯨꯝ ꯂꯩꯌꯦ ꯌꯨꯝꯗ
ꯑꯥ ꯆꯔꯆꯇꯤ
ꯑꯥ ꯆꯔꯆꯇꯤ ꯆꯠꯇ꯭ꯔꯦ ꯆꯥꯛ ꯏꯟꯖꯥꯡ ꯊꯣꯡꯅꯤꯡꯉꯥꯏ ꯂꯩꯕꯒꯤ ꯍꯧꯖꯤꯛ ꯇꯦ ꯃꯣꯔꯅꯤꯡꯗꯤ ꯆꯠꯂꯦ ꯅꯪꯗꯤ
ꯑꯩꯗꯤ ꯑ ꯂꯥꯏ ꯇꯧꯕꯒꯤ ꯂꯥꯏ ꯇꯧ ꯃꯅꯤ ꯑꯗꯨꯒꯤ ꯋꯥꯕꯒꯤ ꯑꯃꯇ ꯆꯠꯇꯦ ꯑꯩꯁꯨ
ꯑꯥ ꯑꯥ
ꯅꯈꯣꯏꯗꯤ ꯇꯧꯕ꯭ꯔꯥ ꯂꯥꯎ
ꯎꯝ ꯇꯧꯋꯦ
ꯑ ꯆꯥꯎꯕ꯭ꯔꯥ ꯑꯥ
ꯆꯧꯋꯦ ꯅꯪ ꯅꯪꯗꯤ ꯁꯅꯥꯅꯕ ꯌꯦꯡꯗꯕ꯭ꯔꯥ
ꯍꯥꯥ
ꯅꯪꯗꯤ ꯍꯟꯗꯛ ꯁꯅꯕꯗꯣ ꯌꯦꯡꯗꯕ꯭ꯔꯣ
ꯎꯝ ꯑꯩꯗꯤ ꯂꯥꯎ ꯇꯥꯎꯕꯅꯤꯅ ꯆꯠꯄꯒꯤꯀꯣ ꯋꯥꯏꯌꯦ ꯑꯗꯨꯒꯤ ꯋꯥꯕꯒꯤ ꯌꯦꯡꯗꯦ
ꯑꯣ
ꯅꯪꯗꯤ
ꯑꯩꯗꯤ ꯃꯔꯥꯛ ꯃꯔꯥꯛꯇꯗꯤ ꯍꯣꯏ ꯔꯤꯒꯨꯂꯔ ꯑꯣꯏꯅ ꯌꯦꯡꯗꯦ ꯑꯗꯨ ꯑꯣꯏꯔꯁꯨ ꯃꯔꯛ ꯃꯔꯛꯇꯒꯤ ꯌꯦꯡꯉꯦ
ꯑꯣ ꯍꯣꯏ ꯌꯦꯡꯅꯤꯡꯉꯦ ꯑꯗꯨꯕꯨ ꯋꯥꯏꯌꯦꯕ
ꯎꯝ ꯑꯗꯨ ꯅꯪ ꯀꯅꯥꯕꯨ ꯁꯞꯄꯣꯠ ꯇꯧꯕꯅꯣ
ꯑꯩꯗꯤ ꯄꯣꯔꯇꯨꯒꯜꯅꯦ ꯅꯪꯗꯤ
ꯀꯔꯤ ꯍꯥꯏꯕ꯭ꯔꯥ
ꯄꯣꯔꯇꯨꯒꯜ
ꯑꯁ ꯑꯗꯨꯗꯤ ꯆꯞ ꯃꯥꯟꯅꯩ ꯅ ꯔꯣꯅꯥꯜꯗꯣꯅꯤꯅꯥ ꯑꯩꯁ ꯔꯣꯅꯥꯜꯗꯣꯗꯤ ꯌꯥꯝ ꯄꯥꯝꯃꯦꯀꯣ ꯌꯥꯝ ꯐꯖꯩꯀꯣ
ꯑꯗꯨꯅꯤ ꯔꯣꯅꯥꯜꯗꯣꯗꯤ ꯄꯥꯝꯃꯦ
ꯑꯗꯨꯅꯦ ꯔꯣꯅꯥꯜꯗꯣ ꯁꯥꯟꯅꯕ ꯅꯨꯃꯤꯠ ꯈꯠꯇꯅꯤ ꯌꯦꯡꯕꯗꯣ ꯑꯩꯗꯤ
ꯑꯣ ꯍ ꯍꯣꯏ ꯅꯨꯡꯉꯥꯏ ꯌꯦꯡ ꯅꯨꯡꯉꯥꯏꯀꯣ
ꯍꯣꯏ ꯍꯣꯏ ꯑꯇꯩ ꯁꯥꯟꯅꯕꯁꯨ ꯅꯨꯡꯕꯨꯗꯤ ꯅꯨꯡꯉꯥꯏꯌꯦ ꯐꯖꯥ ꯑ ꯌꯦꯡꯕꯁꯨ ꯐꯖꯩ ꯑꯗꯨ ꯑꯣꯏꯔꯁꯨ ꯑ ꯃꯤꯅ ꯄꯥꯝꯕ ꯃꯤ ꯅ ꯁꯥꯟꯅꯕꯅꯤꯅꯥꯀꯣ ꯗꯨꯝ ꯌꯦꯡꯅꯤꯡꯉꯦꯕ
ꯑꯣꯏ ꯅꯨꯡꯉꯥꯏꯌꯦ
ꯎꯝ ꯅꯨꯡꯗꯥꯡꯗ ꯀꯔꯤ ꯏꯟꯖꯥꯡ ꯃꯨꯛ ꯆꯥꯗꯣꯏꯅꯣ
ꯈꯪꯗ꯭ꯔꯤ ꯈꯣꯏꯗꯤ ꯑ ꯈꯣꯏꯗꯤ ꯍꯣꯁꯇꯦꯜꯗ ꯂꯩꯕꯅꯤꯅ ꯃꯣꯏꯅ ꯀ꯭ꯔꯤ ꯊꯣꯡꯒꯦꯔꯥ ꯈꯪꯗꯦ
ꯑꯣ ꯑꯣ ꯅꯨꯡ ꯑꯩꯗꯤ ꯌꯨꯝꯗ ꯂꯩꯌꯦ ꯑꯗꯨꯝ
ꯑꯥ
ꯎꯝ ꯅꯣꯡꯃ ꯀꯣꯏꯔꯛꯑꯣ ꯑꯗꯨꯒ ꯔꯦꯁꯇꯨꯔꯦꯟꯗꯒꯨꯝꯗ ꯀꯣꯏꯅꯤꯡꯉꯥꯏ ꯆꯠꯁꯦ ꯒꯥ ꯗꯦꯝꯃꯧ ꯐꯖꯕ ꯃꯐꯝꯗ
ꯍꯣꯏ ꯅꯪꯅ ꯇ꯭ꯔꯤꯠ ꯇꯧꯕꯤꯌꯣ ꯑꯩ ꯂꯥꯛꯀꯦ
ꯍꯣꯏ ꯂꯥꯛꯑꯣ ꯅꯣꯡꯃꯥ
ꯍꯣꯏꯌꯦ ꯁꯤꯡꯖꯨꯒꯨꯝꯕ ꯐꯖꯅ ꯁꯦꯝꯕꯤꯌꯣ ꯑꯩ ꯂꯥꯛꯀꯦ
ꯍꯣꯏ ꯅꯅꯥꯎ ꯅꯨꯄꯤ ꯂꯩ ꯍꯥꯏꯕ ꯅꯠꯇ꯭ꯔꯣ
ꯑꯧ ꯂꯩꯌꯦ
ꯑꯣ ꯅꯣꯏ ꯅꯃꯥꯡꯅꯥꯎꯅꯨꯄꯤ ꯅꯈꯣꯏ ꯅꯣꯡꯃ ꯂꯥꯛꯑꯣ ꯂꯥꯛꯑꯣ ꯌꯨꯝꯗ ꯑꯗꯨ ꯑꯣꯏꯔꯁ ꯒꯨꯝꯕꯗ ꯀ꯭ꯣꯏꯅꯤꯡꯉꯥꯏ ꯆꯠꯁꯦ ꯃꯐꯝ ꯐꯖ ꯐꯖꯥꯕꯁꯨ ꯌꯥꯝ ꯂꯩꯩꯌꯦ
ꯍꯣꯏ ꯑꯩ ꯃꯤ ꯑꯅꯤ ꯄꯨꯔꯒ ꯂꯥꯛꯀꯦꯀꯣ ꯎꯝ ꯅꯪꯁꯨ ꯃꯤ ꯑꯃꯥ ꯑꯅꯤ ꯄꯨꯔꯣ
ꯎꯝ
ꯎꯝ
ꯌꯨꯝꯗ ꯑꯗꯨꯝ ꯂꯩꯕꯗꯣ ꯅꯨꯡꯉꯥꯏꯔꯝꯗ꯭ꯔꯦ ꯑꯗꯨꯝ ꯗꯤ ꯔꯣꯝꯃꯤꯡꯒꯨꯝꯕ ꯀꯣꯏꯆꯠ ꯆꯠꯄꯗꯣ ꯑꯗꯨꯝ ꯄꯥꯝꯃꯦꯕ
ꯍꯣꯏ ꯆꯦꯅꯦ
ꯅꯣꯡ ꯆꯨꯗꯕ꯭ꯔꯣ ꯅꯈꯣꯏꯔꯣꯝꯗꯗꯤ
ꯁꯤꯗꯗꯤ ꯅꯨꯡ ꯆꯨꯗꯦ ꯁꯥꯏꯌꯦ ꯌꯥꯝꯅ ꯁꯥꯏ ꯂꯩꯕ ꯉꯝꯗꯦ
ꯑꯩꯈꯣꯏ ꯔꯣꯝꯗꯗꯤ ꯅꯣꯡ ꯆꯨꯋꯦ ꯑꯗꯨꯒꯤ ꯏꯪꯕꯗꯤ ꯈꯔꯗꯤ ꯏꯪꯕ ꯍꯧꯔꯦ ꯅꯨꯡꯉꯥꯏꯔꯦ
ꯅꯨꯡꯉꯥꯏꯅꯦ ꯑꯗꯨꯗꯤ
ꯎꯝ ꯁꯥꯕ ꯃꯠ ꯇꯝ ꯑꯥ ꯁꯥꯕ ꯃꯇꯝꯗꯤ ꯍꯣꯏ ꯈꯔꯗꯤ ꯁꯥꯕꯤ ꯁꯥꯏ ꯑꯗꯨ ꯑꯣꯏꯔꯁꯨ ꯍꯟꯗꯛꯇꯤ ꯅꯣꯡ ꯆꯨꯕꯒꯤ ꯏꯪꯕ ꯍꯧꯔꯦꯕ
ꯑꯣ ꯑꯝ
ꯅꯈꯣꯏꯔꯣꯝꯗꯤ ꯁꯥꯏ ꯍꯥꯏꯕ꯭ꯔꯣ
ꯍꯣꯏ ꯑꯩꯈꯣꯏꯔꯣꯝꯗꯗꯤ ꯌꯥꯝ ꯁꯥꯏꯌꯦ
ꯎꯝ ꯂꯩꯕꯗꯣ ꯅꯨꯡꯉꯥꯏꯔꯝ ꯅꯨꯡꯉꯥꯏꯗꯣꯏ ꯃꯥꯟꯗꯦꯗ ꯁꯥꯕꯅꯤꯅ
ꯍꯣꯏ ꯑ ꯍꯣꯏ ꯍꯣꯁꯇꯦꯜꯗꯅꯤꯅꯀꯣ ꯔꯨꯝ ꯃꯦꯠꯀꯨꯝꯕꯁꯨ ꯂꯩ ꯂꯩꯌꯦ ꯑꯗꯨꯒꯤ ꯌꯥꯝ ꯁꯥꯏꯌꯦ
ꯑ ꯑ ꯍꯣꯏ ꯃꯤ ꯃꯤ ꯌꯥꯝꯃꯗꯤ ꯑꯗꯨꯝ ꯁꯥꯕꯗꯣ ꯍꯦꯟꯒꯠꯂꯦꯕ
ꯎꯝ ꯍꯣꯏ ꯑꯩꯈꯣꯏꯒꯤꯗꯤ ꯃꯤ ꯑ ꯃꯔꯤꯒꯨꯝ ꯅꯠꯇꯦ ꯃꯉꯥꯒꯨꯝꯕ ꯂꯩꯌꯦ ꯑꯗꯨꯒꯤ
ꯑꯣ ꯍꯣꯏ ꯍꯣꯏ ꯔꯨꯝꯗꯣ ꯌꯥꯝ ꯆꯥꯎꯋꯗꯤ ꯀꯩꯁꯨ ꯀꯥꯏꯗꯦ ꯔꯨꯝꯗꯣ ꯌꯥꯝ ꯃꯤ ꯌꯥꯝ ꯂꯩꯔꯗꯤ ꯁꯥꯕꯗꯣ ꯍꯦꯟꯒꯠꯂꯦ ꯑꯗꯨꯒꯤ
ꯍꯣꯏ ꯑꯗꯨꯅꯦ ꯔꯨꯝꯗꯁꯨ ꯂꯩꯕ ꯉꯝꯗꯦ
ꯎꯝ ꯅꯪꯗꯤ ꯁꯨꯇꯤꯒꯨꯝꯕ ꯌꯨꯝ ꯂꯩꯇꯕ꯭ꯔꯥꯅꯦ
ꯁꯨꯇꯤ ꯀꯨꯝꯕ ꯈꯪꯗ꯭ꯔꯤ ꯂꯩꯒꯤꯅꯤ ꯂꯩꯕꯗꯤ ꯂꯩꯒꯤꯟ ꯂꯩꯒꯤꯅꯤ ꯑꯗꯨꯕꯨ ꯑ ꯃꯇꯝ ꯈꯪꯗ꯭ꯔꯤ
ꯑꯣ ꯑꯣ ꯁꯨꯇꯤꯒꯨꯝꯕ ꯂꯩꯕ ꯃꯇꯝꯗ ꯀꯣꯏꯔꯛꯑꯣꯀꯣ
ꯎꯝ ꯍꯣꯏ ꯂꯛꯀꯦ
ꯏꯁꯇꯨꯗꯦꯟ ꯂꯥꯏꯐꯁꯨ ꯂꯣꯏꯔꯦꯀꯣ ꯋꯥꯔꯦ ꯋꯥ ꯋꯥ ꯋꯥꯔꯒ
ꯂꯥꯏꯔꯤꯛ ꯄꯥꯕꯁꯨ ꯋꯥꯏꯌꯦ ꯀ꯭ꯂꯥꯁ ꯆꯠꯄꯁꯨ ꯋꯥꯏ ꯂꯩꯌꯦ ꯏꯕꯁꯨ ꯋꯥꯏꯌꯦ
ꯑꯗꯨꯅꯦ ꯑꯗꯨꯒ ꯏꯅꯤꯡꯉꯥꯏꯁꯨ ꯌꯥꯝ ꯂꯩꯗꯣꯏꯅꯦ
ꯍꯣꯏ ꯑꯗꯨꯅꯦ ꯏꯕꯁꯨ ꯌꯥꯝ ꯂꯩꯌꯦ ꯁꯥꯕꯒꯤ ꯏꯕꯁꯨ ꯉꯝꯗꯦ ꯇꯨꯝꯕꯁꯨ ꯉꯝ ꯇꯦ ꯈꯪꯗꯦ
ꯑꯁ
ꯑꯥ
ꯑꯗꯣ ꯍꯟꯗꯛ ꯗ꯭ꯔꯦꯁ ꯐꯖ ꯐꯖꯕ ꯂꯥꯛꯑꯦ ꯍꯥꯏꯌꯦ ꯅꯪꯗꯤ ꯌꯦꯡꯗꯕ꯭ꯔꯣ
ꯑ ꯑꯩꯗꯤ ꯌꯦꯡꯕ ꯃꯇꯝꯁꯨ ꯂꯩꯇꯦ ꯀ꯭ꯂꯥꯁ ꯆꯠꯄꯅꯤꯅ ꯗꯤꯁ ꯇꯥꯏꯝ ꯑꯦꯛꯖꯥꯝ ꯂꯥꯛꯑꯦꯕ ꯑꯗꯨꯒꯤ
ꯑꯣ ꯑꯣ ꯅꯪ ꯑꯦꯛꯖꯝ ꯂꯣꯏꯔ ꯅꯪ ꯑꯦꯖꯥꯝ ꯂꯣꯏꯔꯒ ꯅꯣꯡꯃ ꯑꯩꯈꯣꯏ ꯑ ꯑꯩꯈꯣꯏ ꯔꯣꯝꯗ ꯀꯣꯏꯔꯛꯄ ꯃꯇꯝꯗ ꯗ꯭ꯔꯦꯁ ꯐꯖꯕ ꯑ ꯑꯃ ꯍꯥꯡꯍꯧ ꯍꯥꯡꯉꯧꯋꯦꯕꯀꯣ ꯑꯗꯨ ꯌꯦꯡꯅꯤꯡꯉꯥꯏ ꯆꯠꯁꯦ ꯑꯗꯨꯒ ꯁꯤ ꯐꯖꯕ ꯂꯩꯔꯒ ꯀꯣꯏ ꯅꯤꯡꯉꯥꯏ ꯍꯥꯞꯔꯒ ꯀꯣꯏꯅꯤꯡꯉꯥꯏ ꯆꯠꯁꯦ ꯎꯝ
ꯗꯨ ꯅꯪ ꯍꯌꯦꯡ ꯀꯔꯤ ꯇꯧꯋꯤꯔꯥ
ꯑꯩꯗꯤ ꯑꯗꯨꯝ ꯌꯨꯝꯗ ꯂꯩꯕꯅ ꯑꯗꯨꯝ ꯌꯨꯝꯗ ꯂꯩꯗꯣꯏꯅꯦ ꯍꯌꯦꯡꯁꯨ ꯃꯈꯣꯏꯗꯤ ꯍꯌꯦꯡꯁꯦ ꯀ꯭ꯂꯥꯁ ꯆꯠꯇꯣꯏꯔꯥ ꯑꯗꯨꯝ ꯀꯃꯥꯏ ꯇꯧꯗꯣꯏꯅꯣ
ꯍꯌꯦꯡꯁꯨ ꯆꯜ ꯀ꯭ꯂꯥꯁ ꯆꯠꯀꯅꯤ ꯋꯥꯏꯋꯦꯗꯥ ꯀ꯭ꯂꯥꯁ ꯆꯠꯄꯁꯨ
ꯑꯗꯨꯅꯦ ꯋꯥ ꯋꯥꯔꯒ
ꯍꯣꯏ
ꯑꯗꯨꯒ ꯑꯃꯨ ꯑꯃꯨꯛ ꯁꯥꯎꯕꯁꯨ ꯍꯦꯟꯒꯠꯅꯤ
ꯍꯣꯏ ꯑꯗꯨꯅꯦ ꯋꯥꯌꯦ
ꯑꯗꯨꯅꯦ ꯋꯥꯗꯕꯗꯤ ꯂꯩꯇ꯭ꯔꯦ
ꯎꯝ ꯍꯣꯏ ꯑꯗꯨ ꯅꯪ ꯊꯕꯛꯀꯨꯝꯕ ꯇꯧꯕ꯭ꯔꯥ
ꯑꯩꯒꯤ ꯌꯨꯝꯗꯒꯤ ꯑꯗꯨꯝ ꯌꯨꯝꯒꯤ ꯊꯕꯛ ꯈꯛꯇꯅꯤꯗ ꯍꯥꯏꯕꯗꯤ ꯐꯤꯒꯨꯝꯕ ꯐꯤꯒꯨꯝꯕ ꯈꯛ ꯈꯔ ꯁꯥꯔꯒꯀꯣ ꯑꯗꯨꯝ ꯌꯨꯝꯗ ꯂꯩꯕ ꯈꯛꯇ ꯑꯣꯏꯔꯦ
ꯑꯣ ꯍꯣꯏ ꯑꯗꯨꯗ ꯅꯨꯡꯉꯥꯏꯗ ꯃꯄꯝꯗ ꯂꯩꯕꯁꯨ ꯋꯥꯏꯌꯦ
ꯍꯣꯏ ꯑꯗꯨ ꯍꯣ ꯑꯣ ꯃꯄꯥꯟꯗ ꯆꯠꯄꯗꯤ ꯅꯨꯡꯕꯨꯗꯤ ꯅꯨꯡꯉꯥꯏꯌꯦ ꯑꯗꯨ ꯑꯣꯏꯔꯁꯨ ꯍꯥꯏꯕꯗꯤ ꯑꯩꯅ ꯑꯍꯟꯅꯤꯅ ꯏꯅꯥꯎ ꯅꯨꯄꯤ ꯈꯣꯏ ꯂꯩꯕꯅꯤꯅ ꯀꯣ
ꯑꯣ ꯍꯣꯏ
ꯃꯈꯣꯏꯕꯨꯁꯨ ꯌꯦꯡꯕꯤꯗꯗꯤ ꯌꯥ ꯂꯩꯗꯦ ꯌꯥꯗꯕ ꯑꯗꯨꯒꯤ ꯃꯈꯣꯏꯕꯨ ꯌꯦꯡꯔꯒ ꯑꯗꯨꯝ ꯐꯤ ꯁꯥꯔꯒ ꯌꯨꯝꯗ ꯑꯗꯨꯝ ꯂꯩꯕꯌꯦ
ꯑꯣ ꯍꯣꯏ ꯅꯨꯡꯉꯥꯏꯒꯅꯤ ꯗꯨꯗꯤ
ꯅꯪ ꯀꯥꯏ ꯅꯪ ꯀꯥꯏꯀꯥꯟꯗ ꯑꯃꯨ ꯂꯨꯍꯣꯡꯗꯣꯏꯅꯣ
ꯀꯔꯤꯕ
ꯅꯪ ꯀꯥꯏ ꯀꯥꯟꯗ ꯑꯃꯨ ꯂꯨꯍꯣꯡꯗꯣꯏꯅꯣꯕ
ꯑꯩ ꯈꯪꯗ꯭ꯔꯤ ꯑꯩꯗꯤ ꯅꯨꯄꯥꯁꯨ ꯂꯩꯇꯦ
ꯀꯥꯏꯗꯒꯤꯅꯣ ꯅꯪ ꯅꯨꯄꯥ ꯀꯣꯏ ꯍꯥꯏꯕ ꯅꯠꯇ꯭ꯔꯣ
ꯅꯠꯇꯦ ꯑꯩꯗꯤ ꯅꯨꯄꯥ ꯂꯩꯇꯦꯗ
ꯑꯦ ꯃꯤꯅ ꯍꯥꯏꯔꯛꯄꯗ ꯅꯪ ꯅꯨꯄꯥ ꯀꯣꯏꯌꯦ ꯃꯥꯒꯤꯗꯤ ꯅꯨꯄꯥ ꯂꯩꯔꯦ ꯃꯥ ꯂꯨꯍꯣꯡꯗꯣꯑꯦ ꯂꯨꯍꯣꯡꯗꯣꯛ ꯂꯨꯍꯣꯡꯗꯣꯛꯑꯣꯏ ꯂꯨꯍꯣꯡꯅꯤꯡꯉꯥꯏ ꯀꯨꯏꯗ꯭ꯔꯦꯅ ꯍꯥꯏꯔꯛꯄ ꯑꯗꯨꯒꯤ ꯑꯩꯗꯤ ꯑꯦ ꯑꯩ ꯑꯩꯉꯣꯟꯗꯁꯨ ꯍꯥꯏꯔꯛꯇꯦꯍꯦꯅ ꯑꯩꯗꯤ ꯈꯟꯕꯅꯦ
ꯅꯠꯇꯦꯗ ꯑꯩꯗꯤ ꯑꯩ ꯅꯠꯇꯦ ꯑꯗꯨꯗꯤ ꯑꯩꯗꯤ ꯅꯨꯄꯥꯁꯨ ꯂꯩꯇꯦ ꯂꯥꯏꯔꯤꯛ ꯇꯝꯕꯒꯤ
ꯅꯨꯄꯥ ꯊꯤꯕꯤꯔꯒꯦ ꯑꯗꯨꯗꯤ ꯂꯥꯛꯑꯣ
ꯍꯣꯏ ꯊꯤꯕꯤꯌꯣ ꯑꯩ ꯊꯤꯕ ꯋꯥ
ꯅꯪ ꯅꯪ ꯀꯔꯤ ꯅꯨꯄꯥ ꯍꯥꯏꯕꯗꯤ ꯅꯨꯄꯥꯗ ꯅꯪ ꯀꯔꯤꯒꯨꯝꯕ ꯅꯨꯄꯥ ꯇꯥꯏꯞꯇꯣ ꯀꯔꯤꯒꯨꯝꯕ ꯇꯥꯏꯞꯒꯨꯝꯕ꯭ꯔꯥ ꯍꯥꯏꯕꯤꯔꯛꯑꯣ ꯑꯩ ꯊꯤꯕꯤꯔꯒꯦ ꯑꯩꯈꯣꯏ ꯈꯨꯟꯒꯤ ꯄꯥꯈꯪꯁꯤꯡ ꯌꯥꯝ ꯂꯩꯩꯌꯦ ꯄꯥꯈꯪ ꯁꯔꯤꯕꯒꯨꯝꯕ
ꯑꯩꯗꯤ ꯀꯣ ꯎꯝ ꯎꯝ ꯇꯣꯜ ꯇꯧꯕꯗꯣ ꯑꯗꯨꯒ ꯁ꯭ꯄꯣꯔ꯭ꯠ ꯒꯨꯝꯕ ꯁꯥꯟꯅꯕ ꯃꯤ
ꯑꯥ
ꯊꯕꯛ ꯑꯆꯧꯕ ꯇꯧꯕ ꯃꯤ
ꯑꯦꯁ ꯑꯦꯁ ꯑꯗꯨ ꯑꯗꯨꯒꯨꯝꯕ ꯑꯗꯨꯝꯕ ꯃꯤ ꯑꯣꯏꯔꯗꯤ ꯈꯔꯗꯤ ꯊꯤꯕ ꯍꯥꯏꯕꯗꯤ ꯋꯥꯔꯅꯤꯍꯦ ꯍꯥꯏꯕꯗꯤ ꯑꯆꯧꯕ ꯊꯕꯛꯒꯨꯝꯕ ꯇꯧꯕꯗꯤ ꯍꯣꯏ ꯈꯔ ꯈꯔꯗꯤ ꯄ꯭ꯔꯥꯏꯕꯦꯠ ꯒꯨꯝꯕꯗꯤ ꯊꯕꯛ ꯑꯃ ꯇꯧꯕꯁꯨ ꯌꯥꯝ ꯂꯩꯩꯌꯦ ꯑꯗꯨꯒ ꯅꯪꯅ ꯍꯥꯏꯕ ꯅꯣꯏꯅꯃꯛꯄꯨꯗꯤ ꯊꯤꯕꯗꯤ ꯈꯔꯗꯤ
ꯑꯣ ꯊꯕꯛ ꯊꯕꯛ ꯊꯕꯛ ꯑꯆꯧꯕ ꯅꯠꯇ꯭ꯔꯁꯨ ꯊꯕꯛ ꯂꯩꯔꯗꯤꯀꯣ ꯌꯥꯏꯗ
ꯍꯣꯏ ꯍꯣꯏ ꯑꯗꯨꯗꯤ ꯊꯕꯛ ꯈꯔꯗꯤ ꯇꯧꯕꯁꯨ ꯃꯤ ꯂꯩꯌꯦ ꯑꯗꯨ ꯅꯣꯡꯃ ꯂꯥꯛꯑꯣ ꯑꯗꯨꯒ ꯌꯦꯡꯉꯁꯦ ꯅꯪꯒꯤ ꯇꯥꯏꯞꯔ ꯇꯥꯏꯞꯇꯕ
ꯍꯣꯏ ꯅꯪ ꯑꯦꯔꯦꯟꯖ ꯇꯧꯕꯤꯌꯣ ꯑꯩ ꯂꯥꯛꯀꯦ
ꯍꯣꯏ ꯅꯪ ꯂꯥꯛꯀꯦ ꯍꯥꯏꯕ ꯅꯨꯃꯤꯠꯇꯣ ꯑꯩꯕꯨ ꯍꯥꯏꯕꯤꯔꯛ ꯃꯣ ꯑꯗꯨꯒ ꯑꯩ ꯃꯥꯕꯨꯁꯨ ꯀꯧꯕꯤꯔꯝꯒꯦ ꯑꯗꯨꯒ ꯄꯨꯂꯞ ꯑꯈꯣꯏ ꯑꯥ ꯔꯦꯁ꯭ꯇꯣꯔꯦꯟ꯭ꯠ ꯒꯨꯝꯕꯗ ꯀꯣꯏꯅꯤꯡꯉꯥꯢ ꯆꯠꯅꯤꯡꯉꯥꯢꯁꯨ ꯌꯥꯏꯗꯅ ꯃꯐꯝ ꯐꯖ ꯐꯖꯕ ꯐꯝꯗꯁꯨ
ꯎꯝ ꯍꯣꯏ ꯑꯗꯨꯅꯤ ꯅꯪ ꯄꯨꯔꯛꯑꯣꯀꯣ ꯑꯗꯨ
ꯍꯣꯢ ꯄꯨꯔꯛꯒꯦ
ꯐꯖꯥꯅ ꯗ꯭ꯔꯦꯁ ꯇꯧꯔꯒ ꯂꯥꯛꯒꯦ ꯑꯩꯩ
ꯎꯝ ꯍꯣꯏ ꯅꯪꯁꯨ ꯂꯩꯁꯥꯕꯤ ꯇꯧꯔꯒ ꯃꯦꯀꯥꯞ ꯇꯣ ꯐꯖꯅꯕ ꯒꯣ ꯅꯨꯄꯥ ꯅꯨꯄꯥ ꯎꯔꯥꯅꯤꯡꯉꯥꯏ ꯂꯥꯛꯄꯗꯤ
ꯍꯣꯢꯌꯦ ꯅꯪꯁꯨ ꯐꯖ ꯐꯖꯕ ꯄꯨꯔꯛꯑꯣ
ꯍꯣꯏ ꯍꯣꯏ ꯑꯩꯁꯨ ꯅꯨꯄꯥ ꯉꯣꯟꯗ ꯅꯪꯁꯨ ꯅꯨꯄꯤ ꯎꯅꯅꯤꯡꯉꯥꯏ ꯂꯩꯕꯒꯤ ꯅꯪꯁꯨ ꯗ꯭ꯔꯦꯁ ꯐꯖ ꯐꯖꯕ ꯃꯅꯥ ꯄꯥꯝꯕ ꯇꯥꯢꯞꯇ ꯇꯧꯔꯛꯑꯣ ꯍꯥꯏꯕꯤꯗꯨꯢꯅꯦ
ꯍꯣꯏ ꯇꯧ ꯍꯥꯏꯕꯤꯌꯣ
ꯎꯝ ꯑꯗꯨꯒ ꯑꯁꯤ ꯑꯁꯤꯗꯒꯤ ꯅꯝꯕꯅꯤ ꯈꯪ ꯈꯪꯉꯣ ꯈꯪꯈ꯭ꯔꯣꯕ
ꯍꯣꯏ ꯁꯤꯗꯤ ꯆꯥꯟꯁ
ꯎꯝ ꯅꯈꯣꯏꯅꯤꯒꯤ ꯆꯥꯟꯁ ꯄꯤꯕꯤꯔꯒꯦ ꯑꯩꯅ
ꯍꯣꯏ ꯅꯨꯃꯤꯠ ꯑꯃ ꯅꯨꯄꯥ ꯑꯃ ꯅꯨꯃꯤꯠ ꯑꯃ ꯅꯨꯄꯥ ꯑꯃ ꯄꯨꯔꯥꯑꯣ
ꯍꯩꯁ ꯂꯦꯃꯟꯗ꯭ꯔꯥ ꯑꯗꯨꯗꯤ ꯅꯪ
ꯑꯗꯨ ꯑꯗꯨꯗ ꯕꯦꯁꯅ ꯑꯩꯅ ꯁꯂꯦꯛ ꯇꯧꯒꯅꯤ ꯍꯣꯏ ꯁꯦꯂꯦꯛ ꯇꯧꯒꯤꯅꯤ ꯑꯩꯅ
ꯑꯁ ꯑꯗꯨꯗꯤ ꯑꯩꯈꯣꯏ ꯑꯩꯈꯣꯏ ꯈꯨꯟꯗ ꯄꯥ ꯈꯪꯩ ꯂꯩꯕꯁꯤꯡꯕꯨ ꯅꯣꯡꯃ ꯄꯥꯈꯪ ꯑꯃ ꯅꯣꯡꯃ ꯄꯥꯈꯪ ꯑꯃꯃꯨꯛ ꯄꯨꯔꯛꯗꯣꯏ ꯃꯥꯜꯂꯦ ꯑꯗꯨꯗꯤ
ꯍꯣꯏ ꯅꯣꯡꯃ ꯄꯥꯥꯈꯪ ꯑꯃ ꯔꯦꯁꯇꯨꯔꯦꯟ ꯑꯃ ꯑꯗꯨꯒ ꯅꯦꯛꯁ ꯗꯦ ꯄꯥꯈꯪ ꯑꯃ ꯔꯦꯁꯇꯨꯔꯦꯟ ꯑꯃ
ꯏꯁ ꯂꯣꯏꯔꯦꯇꯦ ꯑꯗꯨꯗꯤ ꯔꯦꯁꯇꯨꯔꯦꯟ ꯈꯨꯗꯤꯡꯗꯤ ꯐꯨ ꯑꯣꯏꯔꯝꯗꯣꯏ ꯃꯥꯜꯂꯦ
ꯍꯣꯏ ꯎꯝ ꯃꯣꯏꯁꯨ ꯄ꯭ꯔꯣꯐꯤꯛ ꯌꯥꯝꯅ ꯐꯪꯒꯤꯅꯤ
ꯍꯣꯏ ꯅꯪꯅ ꯌꯥꯏ ꯍꯥꯏꯗꯤ ꯄꯨꯕꯤꯔꯅꯦꯕ
ꯍꯣꯏ
ꯑꯗꯨꯒ ꯂꯥꯁꯇ ꯅꯪꯅ ꯁꯦꯂꯦꯛ ꯇꯧꯔꯒ
ꯀꯔꯤ ꯑꯗꯨꯕꯨꯀꯣ ꯅꯨꯄꯥꯗꯣ ꯁꯥꯏꯠ ꯁꯥꯏꯠ ꯆꯤꯛꯁꯀꯨꯝꯕ ꯂꯩꯍꯪꯒꯅꯨ
ꯑꯦ ꯏꯁ ꯍꯣꯏ ꯍꯣꯏ ꯍꯣꯏ ꯍꯥꯏꯕꯤꯔꯒꯦ ꯑꯩꯁꯨ ꯃꯉꯣꯟꯗ
ꯒꯔꯜ ꯐ꯭ꯔꯦꯟ ꯂꯩꯇꯕ ꯃꯤꯗꯨ ꯄꯔꯥꯑꯣ
ꯑꯦ
ꯑ ꯍꯣꯏ
ꯑꯦ ꯑꯩꯈꯣꯏ ꯑꯩꯈꯣꯏꯔꯣꯝꯗꯨꯗꯤ ꯄꯥꯈꯪꯁꯤꯡꯗꯤ ꯂꯦꯛ